ꯁꯦꯡꯅ ꯇꯥꯕ꯭ꯔꯣ
ꯁꯦꯡꯅ ꯇꯥꯏ ꯑꯁ ꯀꯩꯅꯣ ꯁꯣꯝ ꯁꯦꯔꯥꯟ ꯇꯨꯔꯥꯟ
ꯅꯣꯏꯔꯣꯝꯗ ꯀꯩꯅꯣ ꯍꯩꯅꯧ ꯂꯩ ꯍꯥꯏꯗꯥꯏꯅꯦ
ꯀꯩꯅꯣ
ꯀꯩꯅꯣ
ꯌꯩꯅꯧ ꯂꯣꯏꯈ꯭ꯔꯕꯣ
ꯃꯧ
ꯑꯦꯁ ꯅꯪꯒꯤ ꯅꯦꯠꯋꯥꯛ ꯌꯥꯗꯦꯕꯣ
ꯑꯃꯨꯃꯨꯛ ꯌꯥꯏ
ꯌꯥꯏ
ꯎꯨ
ꯍꯧꯖꯤ
ꯍꯧꯖꯤꯛ ꯍꯧꯖꯤꯛ ꯌꯥꯔꯦ
ꯈꯪꯗꯦꯅꯦ ꯅꯦꯋꯥꯛꯁꯤꯅ ꯃꯔꯣꯟ ꯑꯃ ꯌꯥꯔꯣꯏ ꯌꯥꯕ꯭ꯔꯣ
ꯌꯥꯔꯦ ꯅꯪ ꯗ꯭ꯌꯨꯇꯤꯗ ꯂꯩꯕ꯭ꯔꯣ
ꯗ꯭ꯌꯨꯇꯤ ꯂꯩꯇꯦꯗ ꯗ꯭ꯌꯨꯇꯤ ꯂꯣꯏꯔꯦ
ꯄꯨꯡ ꯀꯌꯥꯗꯅꯣ
ꯗꯨꯉꯁꯤꯅꯤ
ꯆꯥꯛ ꯊꯣꯡꯗ꯭ꯔꯤꯌꯦ ꯆꯥꯛ ꯊꯣꯡꯗ꯭ꯔꯤꯌꯦ ꯆꯥꯛꯁꯨ ꯊꯣꯡꯗ꯭ꯔꯤ ꯏꯟꯁꯥꯡꯖꯨ ꯊꯣꯡꯗ꯭ꯔꯤꯌꯦ ꯁꯦꯝ ꯁꯥꯗꯔꯤꯌꯦ
ꯏꯁꯤꯡ ꯊꯛꯒ ꯂꯦꯒꯦ ꯍꯥꯏꯔꯣ
ꯉꯁꯤꯗꯤ ꯉꯥ ꯂꯩꯔꯛꯑꯦ ꯉꯥ ꯂꯩꯔꯛꯑꯦ
ꯑꯣ ꯉꯥꯗ ꯉꯥ ꯊꯣꯡꯉꯣ ꯑꯩ ꯑꯩꯖꯨ ꯂꯥꯛꯑꯣꯔꯣ
ꯂꯥꯛꯑꯣꯅꯦ ꯉꯥ ꯆꯥꯔꯁꯤꯅꯦ ꯃꯀꯣꯛꯅ ꯃꯔꯨꯅꯤ
ꯉꯥ ꯊꯣꯡꯗꯣꯏꯅꯦ
ꯏꯟꯖꯥꯡ
ꯑꯩꯠꯇꯤ ꯔꯨꯄꯤꯁ ꯑꯩꯠꯇꯤ ꯔꯨꯄꯤꯁ ꯄꯤꯕ ꯉꯥ ꯑꯃ ꯂꯩꯔꯛꯑꯦ ꯁꯥ ꯂꯩꯔꯒꯁꯨ ꯑꯊꯣꯡ ꯑꯊꯣꯡꯕ ꯂꯩꯔꯁꯨ ꯑꯗꯨꯝ ꯐꯤꯐꯇꯤ ꯍꯟꯗ꯭ꯔꯦꯠ ꯑꯗꯨꯃꯥꯏꯅ ꯂꯩꯌꯦꯗꯅ ꯑꯗꯨ ꯁꯔꯨꯛꯄꯨꯗꯤ ꯉꯥ ꯃꯆꯥ ꯑꯃ ꯂꯩꯔꯒ ꯊꯣꯡꯉ ꯆꯥꯕꯅ ꯐꯠꯇ꯭ꯔꯣ
ꯑꯊꯣꯡꯕꯕꯨ ꯀꯩ ꯂꯣꯏ ꯂꯩꯔꯅꯤ ꯀꯦꯁ ꯅꯨꯡ ꯂꯣꯏ ꯂꯩꯔꯦ ꯊꯣꯡꯉ
ꯑꯩꯗꯤ ꯂꯩꯗꯦꯍꯦ ꯊꯣꯡꯕꯁꯦ ꯁꯨꯡꯍꯩ ꯍꯩꯅꯗꯦ ꯑꯩꯗꯤ
ꯑꯩꯒꯤ ꯍꯦꯛ ꯊꯣꯛꯂꯒ ꯀꯩꯅꯣ ꯂꯩꯌꯣ ꯁꯛꯇꯤ ꯈꯤꯇꯪ ꯍꯥꯏꯒꯠꯂꯒ
ꯈꯣꯏꯗꯤ
ꯌꯥꯡꯈꯩ ꯌꯥꯡꯈꯩꯒꯨꯝꯕ ꯂꯩ ꯌꯦꯡꯈꯩꯒꯨꯝꯕ ꯂꯩꯕꯩꯁꯨꯗꯤ
ꯍꯣꯏ ꯑꯗꯨꯅꯗꯤ ꯕꯦꯁꯅꯦ
ꯎꯝ ꯎꯝ ꯑꯊꯣꯡꯕ ꯂꯩꯔꯅꯨꯍꯦ ꯅꯁꯥꯅ ꯊꯣꯡꯖꯔꯒ ꯆꯥꯖꯧ ꯀꯩ ꯀꯥꯅꯗꯅ
ꯑꯗꯨꯅꯗꯤ ꯍꯥꯎꯕ ꯍꯦꯟꯕꯅꯤ ꯃꯣꯏꯒꯤ ꯊꯣꯡꯕꯗꯣ ꯃꯣꯏꯅ ꯊꯣꯡꯕꯗꯣ ꯃꯁꯂꯥ ꯅꯨꯡꯁꯂꯥ ꯌꯥꯝꯃꯦꯕ ꯃꯁꯂꯥ ꯌꯥꯝ ꯌꯥꯝ ꯍꯥꯞꯄꯅꯤꯅꯀꯣ ꯍꯛꯆꯥꯡꯒꯤꯖꯨ ꯌꯥꯝ ꯁꯣ ꯁꯣꯛꯀꯅꯤꯕꯀꯣ ꯑꯗꯨ ꯃꯁꯂꯥꯅꯨ ꯆꯥꯗ ꯌꯥꯎꯗꯕ ꯑꯈꯣꯏꯅ ꯃꯔꯣꯏ ꯆꯤꯡꯒꯤ ꯃꯔꯣꯏꯗꯨ ꯈꯔ ꯍꯥꯞꯄꯅꯤ ꯍꯥꯋꯥ ꯐꯗꯤꯒꯣꯝ ꯍꯥꯞꯄꯅꯤ ꯁꯥ ꯑꯣꯏꯔꯒꯅ ꯃꯨꯊꯨꯕꯤꯒꯨꯝꯕ ꯍꯥꯞꯄꯅꯤ ꯑꯗꯨꯅ ꯅꯨꯡꯉꯥꯏꯅ ꯍꯥꯎꯅ ꯆꯥꯕꯅ ꯑꯗꯨꯅ ꯐꯩꯌꯦꯕ
ꯍꯥꯎꯕꯅꯦ
ꯑꯩꯗꯤ ꯆꯤꯡ ꯌꯦꯟ ꯆꯤꯡ ꯌꯦꯟ ꯆꯅꯤꯡꯉꯤꯅꯦ
ꯌꯦꯟ ꯌꯨꯝꯗ ꯌꯨꯝꯗ ꯄꯤꯔꯛꯑꯣ ꯍꯥꯏꯌꯨꯅꯦ ꯆꯥꯃꯤꯟꯅꯁꯤ
ꯌꯨꯝꯗ ꯄꯤꯔꯛꯑꯣ ꯍꯥꯏꯔꯗꯤ ꯄꯤꯗꯤ ꯄꯤꯔꯛꯀꯗꯧ ꯃꯥꯜꯂꯦꯍꯦ ꯃꯆꯥ ꯑꯃꯗꯤ
ꯀꯩꯅꯣ ꯅꯣꯡ ꯐꯥꯗꯣꯛꯇꯤ ꯅꯣꯏꯒꯤ ꯌꯦꯟ ꯌꯥꯝ ꯂꯣꯏꯗꯅꯦ ꯉꯥꯅꯨꯋꯣ ꯀꯩꯋꯨ ꯌꯥꯝ
ꯉꯥꯅꯨ ꯉꯥꯅꯨꯗꯤ ꯑꯃꯐꯥꯎ ꯂꯩꯇ꯭ꯔꯦꯍꯦ
ꯀꯔꯤ ꯀꯔꯥꯏ ꯀꯔꯥꯏꯗ ꯄ
ꯉꯥꯅꯨꯖꯦ ꯌꯨꯝ ꯌꯨꯝ ꯌꯥꯝ ꯃꯣꯠꯂꯦꯕꯀꯣ
ꯑ ꯃꯣꯠ ꯃꯣꯠꯂꯤ
ꯌꯥꯗꯝꯅꯦ ꯉꯥꯅꯨꯖꯦ ꯉꯥꯅꯨ ꯂꯣꯏꯗꯧ ꯁꯔꯨꯛꯄꯨꯗꯤ ꯌꯦꯟ ꯑꯣꯏꯟ ꯂꯣꯏꯈꯤꯕꯅ ꯐꯩ
ꯃꯥꯟꯅ ꯈꯣꯏꯒꯤ
ꯎꯝ ꯂꯧꯕꯨꯛꯇꯒꯨꯝꯕꯗꯤ ꯂꯣꯏꯕꯗꯤ ꯅꯨꯡꯉꯥꯏꯅꯤ
ꯉꯥꯅꯨ ꯂꯣꯏꯕꯁꯦ ꯄꯩꯁꯥꯗꯤ ꯌꯥꯝ ꯂꯥꯛꯄꯅꯦꯍꯦ
ꯂꯥꯛ ꯑ ꯌꯣꯟꯕꯗꯉꯣ ꯑꯣꯏ ꯃꯥꯏ
ꯃꯔꯨꯝ ꯍꯥꯏꯔꯣ ꯂꯨꯄꯥ ꯇꯔꯥꯃꯉꯥ ꯆꯤꯡꯉꯦ
ꯍꯧꯔꯁꯤꯔ ꯌꯦꯟ ꯀꯩꯀ ꯀꯩꯀ ꯑꯗꯣ ꯌꯥꯝ ꯐꯩ ꯈꯟꯕꯤꯒꯦ
ꯌꯥꯔꯦ ꯑꯗꯨ ꯂꯣꯏꯕ ꯌꯥꯔꯦ
ꯂꯣꯏꯕ ꯍꯥꯏꯖꯦ ꯄꯩꯁꯥ ꯈꯔ ꯄꯥꯏ ꯄꯩꯁꯥ ꯈꯔ ꯄꯥꯏꯗꯗꯤ ꯌꯥꯔꯣꯏꯅꯦ
ꯄꯩꯁꯥ ꯑꯗꯨꯝ ꯄꯥꯏꯔ ꯂꯩꯔꯤꯗꯨꯕꯨ ꯀꯔꯤꯅꯣ
ꯄꯩꯁꯥꯖꯦ ꯄꯥꯏ ꯄꯥꯏꯝꯅꯦ ꯄꯥꯏ ꯅꯠꯇ꯭ꯔꯒ ꯁꯤ ꯊꯥꯗꯣꯛ ꯕꯤꯖꯤꯅꯦꯁ ꯍꯥꯏꯕꯨ ꯇꯥꯔꯦ ꯍꯥꯏ ꯇꯥꯔꯦꯀꯣ ꯑꯗꯨ ꯍꯧ
ꯑꯦ ꯑꯗꯨꯗꯤ ꯅꯨꯄꯤ ꯊꯤꯔꯒ ꯇꯧꯒꯗꯕꯅꯤ ꯅꯪꯅ ꯇꯧꯒꯦ ꯍꯥꯏꯔꯒꯗꯤ ꯅꯊꯟꯇ ꯇꯧꯕ ꯌꯥꯔꯣꯏꯌꯦ
ꯑꯦ ꯅꯨꯄꯤ ꯊꯤꯔꯗꯝꯅꯦ ꯀꯩꯅꯣ
ꯑꯗꯨꯅꯦ ꯅꯨꯄꯤ ꯊꯤꯔꯒ
ꯑꯗꯣ ꯀꯩ ꯈꯜꯂꯤ ꯅꯨꯄꯤ ꯊꯤꯔꯒꯥ ꯇꯣꯉꯥꯟꯅ ꯇꯣꯉꯥꯟꯅ ꯈꯣꯏ ꯂꯥꯛ ꯇꯥ ꯇ꯭ꯔꯨꯛ ꯄꯥꯏꯔꯒ ꯕꯤꯖꯤꯅꯦꯁ ꯍꯧꯕꯅ ꯐꯕ꯭ꯔꯥ ꯅꯠꯇ꯭ꯔꯒ ꯁꯤꯗ ꯃꯤꯅꯥꯏ ꯑꯣꯏꯅ ꯇꯧ ꯂꯩꯔꯦ
ꯅꯪ ꯃꯇꯝ ꯈꯔ ꯅꯨꯄꯤ ꯊꯤꯔꯒꯁꯨ ꯅꯨꯄꯤ ꯊꯤꯔꯁꯨ ꯑꯗꯨꯝ ꯅꯋꯥꯅꯤ ꯃꯇꯝ ꯈꯔ ꯆꯍꯤ ꯑꯃꯅꯤꯒꯨꯝꯕ ꯂꯩꯔꯒ ꯕꯤꯖꯤꯅꯦꯁꯁꯨ ꯀꯣꯟꯅ ꯍꯧꯔꯁꯨ ꯑꯗꯨꯝ ꯌꯥꯏ ꯑꯗꯨꯒ ꯈꯨꯗꯛꯇ ꯕꯤꯖꯤꯅꯦꯁ ꯍꯧ ꯒꯦ ꯍꯥꯏꯔꯒꯗꯤ ꯃꯤꯅ ꯑꯃꯨꯛ ꯌꯦꯡꯀꯥꯟꯗ ꯑꯁ ꯃꯁꯤ ꯃꯤꯁꯦ ꯄꯩꯁꯥꯁꯦ ꯐꯅ ꯄꯥꯏꯔ ꯃꯥꯜꯂꯦꯅ ꯈꯜꯂ ꯂꯥꯟꯅ ꯑꯃꯨꯛ ꯈꯟꯒꯅꯤꯅꯦ
ꯑꯩꯗꯤ ꯅꯨꯄꯤ ꯊꯤꯗ꯭ꯔꯤꯉꯩꯗꯅ ꯍꯧꯔꯨꯔꯦ ꯈꯜꯂꯤꯅꯦ
ꯑꯦ ꯑꯗꯨ ꯌꯥꯗꯦ ꯅꯨꯄꯤ ꯊꯤꯗ꯭ꯔꯤꯉꯩꯗꯒꯤ ꯍꯧꯕ ꯌꯥꯗꯦ
ꯀꯩꯒꯤꯅꯣ ꯍꯥꯏꯁꯦ ꯊꯤꯗ꯭ꯔꯤꯉꯩꯗ ꯍꯧ ꯍꯧꯔꯅꯤꯅ
ꯅꯨꯄꯤ ꯊꯤꯗ꯭ꯔꯤꯉꯩꯗ ꯍꯧꯔꯗꯤ ꯐꯔꯛ ꯇꯥꯅꯤ
ꯎꯝ ꯑꯩꯗꯤ ꯍꯦꯛꯇ ꯍꯧꯖꯅꯤꯡꯕ ꯍꯥꯏꯇꯥꯔꯦꯀꯣ ꯄꯩꯁꯥ ꯄꯩꯁꯥꯕꯨꯗꯤ ꯂꯩꯇꯦ
ꯍꯧꯔꯁꯨ ꯌꯥꯏꯑꯦ ꯑꯗꯨ ꯑꯣꯏꯔꯁꯨ ꯅꯨꯄꯤ ꯊꯤꯔꯒ ꯀꯣꯟꯅ ꯍꯧꯕꯗꯨꯅꯗꯤ ꯕꯦꯁꯁꯦ
ꯀꯣꯏꯂꯔꯒꯨꯝꯕ ꯂꯣꯏꯔꯒ ꯃꯔꯨꯝ ꯈꯤꯇꯪ ꯑꯣꯏꯔꯁꯨꯀꯣ ꯃꯔꯨꯝ ꯍꯥꯏꯁꯤ ꯃꯆꯤꯟꯖꯥꯛ ꯌꯥꯝ ꯃꯆꯤꯟꯖꯥꯛ ꯊꯥꯛꯄ ꯌꯥꯝ ꯋꯥꯏꯍꯦ ꯍꯥꯏꯅꯗ ꯅꯠꯗ꯭ꯔꯥ
ꯀꯣꯏꯂꯔ ꯔꯣ
ꯀꯣꯏꯂꯔ ꯒꯨꯝꯕ ꯍꯣꯏ
ꯑꯩꯒꯤ ꯑꯩꯒꯤ ꯋꯥꯈꯟꯗꯗꯤꯀꯣ ꯄꯩꯁꯥ ꯈ꯭ꯋꯥꯏꯗꯒꯤ ꯔꯣꯇꯦꯁꯟ ꯆꯠ ꯊꯨꯕꯁꯤꯗꯤ ꯕ꯭ꯔꯣꯏꯂꯔꯅꯤꯀꯣ
ꯑꯩꯈꯣꯏꯒꯤ ꯀꯣꯏꯂꯔ ꯃꯔꯨꯝꯒꯨꯝꯕ ꯇꯧꯒꯦ ꯍꯥꯏꯔꯒꯅ
ꯊꯥ ꯑꯃ ꯃꯈꯥꯏ ꯐꯥꯔꯗꯤ ꯀꯦ ꯖꯤ ꯑꯅꯤ ꯃꯈꯥꯏ ꯌꯧꯔꯦ ꯀꯩꯅꯣ
ꯑꯩꯈꯣꯏ ꯂꯣꯏ ꯍꯩꯕꯨ ꯍꯩꯒꯗ꯭ꯔꯣ
ꯍꯩꯒꯅꯤꯍꯦ ꯀꯩꯗꯧꯕꯤ ꯍꯩꯔꯣꯏꯗꯣꯏꯅꯣ ꯍꯩꯔꯒ ꯂꯣꯏ ꯂꯣꯏꯅꯔꯤꯁꯤꯗꯤ
ꯄꯪꯁꯤ ꯁꯤꯕꯁꯨ ꯂꯩꯗꯥꯏꯅꯦꯀꯣ
ꯇꯕꯨꯅꯦ ꯖꯒꯥ ꯂꯩꯔꯗꯤ ꯖꯒꯥ ꯂꯩꯔꯗꯤ ꯑꯩꯗꯤ ꯇꯧꯔꯅꯤ
ꯅꯪ ꯖꯒꯥ ꯖꯒꯥ ꯂꯩꯗꯨꯗꯤ
ꯀꯗꯥꯏ ꯖꯒꯥ ꯂꯩꯒꯦ
ꯌꯨꯝꯗ ꯖꯒꯥ ꯂꯩꯗꯨꯗꯤ
ꯖꯒꯥ ꯂꯩꯇꯕꯒꯤꯅꯤꯅꯦ ꯑꯩꯅꯦ
ꯇꯧꯑꯣ ꯀꯩꯅꯣ
ꯇꯧꯅꯤꯡꯉꯕꯅꯤꯅꯦ ꯖꯒꯥ ꯂꯩꯇꯕꯩꯅꯤꯅꯦ
ꯅꯪꯁꯨ ꯕꯤꯖꯤꯅꯦꯁ ꯍꯧꯔꯣ ꯀꯩꯅꯣ
ꯕꯤꯖꯤꯅꯦꯁ ꯍꯧꯒꯗꯧꯕ ꯄꯩꯁꯥ ꯀꯦꯄꯤꯇꯦꯜ ꯂꯩꯇꯕ
ꯋꯥ
ꯀꯦꯄꯤꯇꯦꯜꯅꯤꯅꯦ ꯃꯔꯨꯁꯤ ꯍꯧꯖꯤꯛ
ꯂ
ꯀꯦꯄꯤꯇꯦꯜ ꯂꯩꯔꯒꯗꯤ ꯖꯒ ꯍꯧꯕꯗꯤ ꯀꯩꯁꯨ ꯅꯠꯇ꯭ꯔꯦ ꯍꯧꯕꯩ ꯗꯤ ꯌꯨꯝꯗ ꯃꯤ ꯂꯩꯔꯕꯅꯤꯅ ꯑꯗꯨꯝ ꯍꯧꯕ ꯌꯥꯔꯦ
ꯎꯝ ꯌꯥꯝꯗ꯭ꯔꯕꯗ ꯂꯥꯛ ꯃꯉꯥ ꯇꯔꯨꯛ ꯄꯥꯏꯔꯗꯤ ꯍꯧꯕ ꯌꯥꯒꯗ꯭ꯔꯣ
ꯎꯝ ꯅꯣꯏꯗꯤ ꯅꯣꯏ ꯃꯅꯤꯡꯒꯤꯁꯨ ꯑꯗꯨꯝ ꯖꯒꯥ ꯌꯥꯝ ꯆꯥꯎꯅ ꯂꯩꯕꯅꯤꯅ ꯑꯗꯨꯝ ꯊꯕꯛ ꯇꯧꯕ ꯌꯥꯏ
ꯀꯩ ꯍꯥꯢꯅꯣ ꯇꯥꯗꯦ
ꯅꯣꯏꯗꯤ ꯅꯣꯏ ꯃꯅꯤꯡꯒꯤꯗꯣ ꯌꯨꯝ ꯃꯅꯤꯡꯗꯣ
ꯍꯣꯏ
ꯖꯒꯥ ꯆꯥꯎ ꯆꯥꯎꯅ ꯂꯩꯕꯅꯤꯅ ꯅꯣꯏꯗꯤ ꯊꯕꯛ ꯑꯗꯨꯝ ꯇꯧꯒꯦꯗꯤ ꯀꯩꯁꯨ ꯅꯠꯇꯦꯕ
ꯌꯥꯏ ꯇꯧꯒꯦ ꯍꯥꯏꯔꯗꯤ
ꯃꯅꯤꯡꯒꯤꯁꯨ ꯌꯥꯔꯦ ꯅꯣꯏ ꯂꯧꯕꯨꯛ ꯂꯧꯕꯨꯛ ꯂꯧꯕꯨꯛꯇꯁꯨ ꯌꯨꯝ ꯑꯃ ꯁꯪ ꯑꯃ ꯁꯥꯔꯒ ꯑꯗꯨꯝ ꯇꯧꯕ ꯌꯥꯔꯦ
ꯂꯧꯕꯨꯛꯇ ꯌꯨꯝ ꯌꯨꯝ ꯁꯥꯒꯠꯀꯦ ꯈꯜꯂꯤꯕ
ꯎꯝ ꯌꯨꯝ ꯑꯃ ꯁꯥꯒꯠꯂꯒ
ꯐꯥꯝ ꯍꯧꯁꯤꯔ ꯀꯟꯅ ꯈꯜꯂꯤ ꯄꯩꯁꯥꯗꯤ ꯁꯨꯛ ꯂꯥꯛ ꯂꯥꯛꯇꯦ ꯇꯨꯡꯖꯟꯕ ꯁꯨꯛ ꯉꯝ ꯉꯝꯗꯦ ꯀꯃꯥꯏꯅ ꯇꯧꯔꯤꯅꯣ ꯈꯪꯗꯦ
ꯀꯗꯥꯏꯗ ꯇꯨꯡꯁꯤꯟꯕꯅꯣꯅꯦ ꯇꯨꯡꯁꯤꯟꯕ ꯍꯥꯏꯁꯤꯗꯤ ꯅꯨꯄꯤ ꯊꯤꯔꯀꯥꯟꯗ ꯄꯩꯁꯥ ꯇꯨꯡꯁꯤꯟꯗꯣꯏꯅꯦ ꯅꯨꯄꯤ ꯊꯤꯗ꯭ꯔꯤꯉꯩꯗ ꯅꯪ ꯄꯩꯁꯥ ꯇꯨꯡꯁꯤꯟꯒꯦ ꯈꯜꯂꯤꯔꯣ
ꯅꯨꯄꯤ ꯊꯤꯗ꯭ꯔꯤꯉꯩꯗꯤ ꯇꯨꯡꯁꯤꯟ ꯉꯝꯗ꯭ꯔꯕꯣ ꯑꯩꯁꯤꯕꯣ ꯇꯨꯡꯖꯟꯕ ꯁꯨꯛ ꯉꯝ ꯉꯝꯗꯤ ꯉꯝꯗꯅ ꯀꯩꯅꯣ ꯇꯧꯔꯤꯁꯤꯕꯣ ꯎꯝ ꯀꯣ
ꯍꯧꯖꯤꯛꯇꯒꯤ ꯂꯥꯛ ꯃꯉꯥ ꯇꯔꯨꯛ ꯂꯩꯔꯒꯗꯤ ꯕꯤꯖꯤꯅꯦꯁ ꯑꯗꯨꯝ ꯍꯧꯕ ꯌꯥꯔꯦꯗ ꯅꯪꯒꯤꯗꯤ
ꯂꯥꯛ ꯃꯉꯥ ꯇꯔꯨꯛꯇꯨꯅ ꯌꯥꯒꯗꯔꯣ
ꯌꯥꯔꯦ ꯌꯥꯔꯦ
ꯂꯥꯛ ꯂꯥꯛ ꯑꯐꯥꯎ ꯈꯨꯠꯇ ꯄꯥꯏꯗꯦꯅ ꯇꯧꯔꯤꯁꯦ ꯂꯥꯛꯑꯒꯁꯨꯀꯣ ꯍꯦꯛꯇ ꯎꯝ
ꯕꯤꯖꯤꯅꯦꯁꯁꯦ ꯇꯧꯒꯦ ꯍꯥꯏꯔꯗꯤ ꯃꯦꯟꯁꯦ ꯍꯧꯖꯤꯛꯁꯦ ꯅꯪ ꯂꯧꯕꯨꯛꯇ ꯇꯧꯒꯦ ꯍꯥꯏꯔꯗꯤ ꯀꯕꯨꯇꯥ ꯑꯃ ꯍꯥꯟꯅ ꯂꯩꯔꯣ
ꯀꯕꯨꯇꯥꯔꯣ ꯀꯕꯨꯇꯥꯕꯨꯗꯤ ꯃꯊꯪ ꯆꯍꯤꯗ ꯂꯩꯒꯦ ꯈꯜꯂꯤ ꯂꯤꯁꯤꯡ ꯌꯥꯡꯈꯩ ꯄꯤꯕ
ꯌꯥꯏ ꯑꯗꯨꯁꯨ ꯍꯥꯏꯗꯤ ꯍꯤꯡꯒꯣꯟ ꯑꯣꯏꯅꯕꯀꯣ ꯍꯤꯡꯒꯣꯟꯒꯤ
ꯍꯣꯏꯅꯦ
ꯐꯖꯅ ꯑꯂꯨ ꯀꯩꯀꯥ ꯊꯥꯅꯕ ꯀꯣꯕꯤ ꯀꯩꯀꯥ ꯊꯥꯅꯕ
ꯍꯣꯏ ꯑꯗꯨꯒꯨꯝꯕ ꯇꯧꯕ ꯌꯥꯔꯦ ꯑꯩꯅ ꯃꯦꯟ ꯐꯣꯀꯁ ꯇꯧꯔꯤꯁꯤꯅ ꯌꯦꯟꯒꯤ ꯐꯥꯝ ꯍꯥꯏ ꯇꯥꯔꯦꯀꯣ ꯇꯧꯔꯁꯤꯔ ꯈꯜꯂꯤꯕ ꯑꯗꯨ ꯈꯪꯗꯦꯅꯦ ꯀꯩꯅꯣꯒꯤ ꯇ꯭ꯔꯦꯅꯤꯡ ꯆꯠꯁꯤꯔ ꯈꯪꯗꯦ
ꯄꯣꯜꯇ꯭ꯔꯤꯒꯤꯔ ꯄꯣꯜꯇ꯭ꯔꯤ ꯐꯥꯝꯒꯤ ꯄꯣꯜꯇ꯭ꯔꯤ ꯐꯥꯔꯝꯒꯤ ꯇ꯭ꯔꯦꯅꯤꯡ ꯆꯠꯀꯦ ꯍꯥꯏꯔꯕ
ꯆꯠꯁꯤꯔ ꯈꯜꯂꯤꯅꯤ
ꯑꯗꯨꯁꯨ ꯌꯥꯏ
ꯆꯠꯄꯅ ꯐꯒꯗ꯭ꯔ ꯑꯗꯨ ꯍꯥꯏꯐꯦꯠ ꯆꯠꯂꯒ ꯇꯝꯍꯧꯔꯒꯀꯣ ꯇꯧꯕꯅ ꯐꯒꯗꯔ ꯈꯪꯗꯦ ꯕ꯭ꯔꯣꯏꯂꯔꯒꯨꯝꯕ ꯂꯤꯁꯤꯡ ꯑꯃꯒꯨꯝꯕ ꯂꯣꯏꯕꯁꯦ ꯋꯥꯗꯤ ꯋꯥ ꯃꯥꯜꯂꯦꯀꯣ
ꯑꯁ ꯂꯤꯁꯤꯡ ꯑꯃ ꯂꯣꯏꯕꯗꯤ ꯐꯥꯒꯤ ꯅꯠꯇꯦꯍꯦ
ꯏꯃꯥꯟꯅꯕ ꯑꯃꯅ ꯍꯧꯖꯤꯛ ꯍꯧꯖꯤꯛ ꯂꯤꯁꯤꯡ ꯑꯃ ꯂꯣꯏꯔ ꯂꯩꯌꯦ
ꯀꯗꯥꯏꯗꯅꯣ
ꯎꯝ ꯑꯥ ꯀꯩꯅꯣꯗ ꯑꯋꯥꯡꯂꯣꯝꯗ ꯂꯣꯏ
ꯂꯤꯁꯤꯡ ꯑꯃ ꯂꯣꯏꯕꯁꯦ ꯅꯣꯡꯃꯗ ꯕꯦꯛ ꯀꯌꯥ ꯆꯥꯏ ꯍꯥꯏꯕ꯭ꯔ ꯃꯣꯏ
ꯍꯥꯏ ꯀꯥꯎꯒ꯭ꯔꯦ ꯑꯩꯅ ꯃꯨꯛ ꯀꯣꯜ ꯇꯧꯔꯒ ꯀꯥꯎꯒ꯭ꯔꯦ ꯕꯦꯛꯒꯁꯨ ꯆꯪꯉꯦ ꯈꯣꯠꯂꯦ ꯍꯥꯏꯔꯦꯝꯕꯅꯦ ꯀꯥꯎꯒ꯭ꯔꯦ
ꯑꯦꯛꯁꯄꯤꯔꯦꯟꯁ